ꯍꯥꯎ ꯇ
ꯇꯥꯏꯌꯦ ꯃꯔꯤꯕꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯅꯨꯡꯉꯥꯏꯔꯤ ꯑꯗꯨꯝ ꯂꯩꯔꯤ
ꯍꯧꯖꯤꯛ ꯀꯥꯟꯁꯤꯕꯨ ꯀꯔꯤ ꯀꯔꯤ ꯍꯣꯠꯅꯔꯤ ꯒꯦ
ꯍ ꯂꯥꯏꯔꯤꯛ ꯇꯝꯃꯤꯅꯦꯅ ꯇꯝꯃꯤ ꯂꯥꯏꯔꯤꯛ ꯇꯝꯕꯔꯣꯝꯗ ꯃꯥꯥꯏ ꯈꯔ ꯑꯣꯟꯁꯤꯜꯂꯤ
ꯐꯩꯗ ꯑꯗꯨꯅ ꯂꯥꯏꯔꯤꯛ ꯍꯣꯠꯅꯕꯗꯨꯅ ꯁꯨꯝ ꯂꯩꯗꯣꯏ ꯁꯔꯨꯛ ꯂꯥꯏꯔꯤꯛ ꯇꯝꯕꯁꯤꯁꯨ
ꯅꯣꯡꯉꯥꯟꯕꯗꯩ ꯅꯨꯃꯤꯠ ꯇꯥꯐꯥꯎ ꯂꯥꯏꯔꯤꯛ ꯇꯝꯃꯤꯅꯦꯅ ꯑꯌꯨ ꯉꯟꯇꯥ ꯑꯗꯨꯨꯛ ꯆꯠꯈ꯭ꯔꯅꯤ ꯄꯨꯡ ꯑꯍꯨꯝ ꯃꯈꯥꯏ ꯑꯗꯨꯋꯥꯏꯗ ꯑꯃꯨꯛ ꯍꯜꯂꯛꯑꯦ ꯑꯗꯩ ꯋꯥꯔꯦ ꯑꯃꯨꯛ ꯄꯣꯊꯥꯔꯦ ꯂꯥꯏꯔꯤꯛ ꯇꯧꯕꯩ ꯃꯇꯝꯒ ꯂꯩꯕ ꯅꯠꯇꯦꯗ
ꯀ ꯆꯠꯊꯣꯛ ꯆꯠꯁꯤꯟ ꯇꯧꯕꯗ ꯍꯦꯟꯅ ꯋꯥꯔꯝꯅꯤ ꯅꯪꯗꯤ ꯑꯗꯨꯗꯤ ꯎꯝ
ꯑꯗꯨꯗ ꯈꯔ ꯆꯠꯂꯤ ꯂꯥꯞꯄꯦꯕ ꯑꯗꯨꯨꯝ
ꯑꯣ ꯅꯪꯅ ꯂꯩꯐꯝꯗꯨꯗꯒꯤ ꯍꯧꯖꯤꯛꯀꯤ ꯅꯪꯒꯤ ꯇꯝꯐꯝꯗꯨ ꯀꯌꯥꯝ ꯂꯥꯞꯅꯒꯦ ꯍꯥꯏꯁꯦ
ꯄꯨꯡꯈꯥꯏ ꯑꯃꯃꯨꯛꯀꯤ ꯆꯥꯡ ꯆꯠꯂꯦ
ꯑꯣ ꯑꯗꯨꯗꯤ ꯐꯅꯌꯥꯝ ꯂꯥꯞꯅꯔꯤꯅꯦꯀꯣ
ꯑ ꯂꯥꯞꯄꯦ ꯑꯗꯣ ꯑꯊꯨ ꯑꯀꯥꯏ ꯅꯪꯗꯦꯕ ꯑꯗꯨ ꯁꯥꯏꯀꯜ ꯑꯃ ꯂꯩꯔꯦ ꯑꯗꯨꯒ ꯈꯔ ꯈ ꯆꯠꯂꯤ
ꯁꯥꯏꯀꯜꯗꯨ ꯁꯥꯏꯀꯜꯗꯣ ꯊꯧꯕ ꯅꯨꯡꯉꯥꯏꯕꯅꯤꯅꯦ ꯅꯍꯥꯟꯋꯥꯏ ꯑꯉꯍꯥꯡ ꯑꯣꯏꯔꯤꯉꯩꯗꯗꯤ ꯁꯥꯏꯀꯜꯗꯨꯗ ꯊꯧ ꯆꯠꯂꯝꯃꯤꯅꯤꯅꯦ
ꯍꯣꯏ ꯑꯦꯁ ꯈꯣꯕ ꯆꯠꯄꯁꯨ ꯋꯥꯏ ꯁꯥꯏꯀꯜ ꯊꯧꯕꯁꯨ ꯋꯥꯏ ꯊꯧꯗꯕ ꯀꯨꯏꯕꯒꯤꯀꯣ
ꯁꯥꯏꯀꯜꯗꯤ ꯄꯩꯁꯥ ꯀꯌꯥꯗ ꯂꯧꯋꯤ ꯅꯪꯗꯤ
ꯂꯄꯥ ꯂꯤꯁꯤꯡ ꯇꯔꯦꯠ ꯆꯧꯉꯥ ꯍꯥꯏꯌꯦ ꯑꯗꯣ ꯂꯤꯁꯤꯡ ꯀꯩꯅꯣꯗ ꯂꯧꯔꯛꯑꯦ ꯇꯔꯨꯛꯀ ꯆꯃꯥꯄꯜ ꯑꯗꯨꯃꯥꯏ ꯂꯧꯔꯛꯑꯦ ꯇꯨꯁꯨ ꯍꯦꯛ ꯂꯩꯔꯛ ꯆꯠꯄꯒ ꯌꯥꯗꯗꯅ ꯑꯃꯨꯛ ꯑꯃꯨꯛ ꯄꯨꯔ ꯆꯠꯂꯨꯔꯦ ꯏꯆꯦ ꯑꯃꯒ ꯑꯩꯒ ꯑꯗꯨꯒ ꯀꯩꯁꯨ ꯇꯧꯔꯣꯏ ꯊꯥ ꯑꯃꯃꯨꯛ ꯊꯧꯅꯒꯣ ꯆꯥꯂꯨ ꯇꯥꯔ ꯐꯔꯛꯀꯅꯤꯅ ꯑꯃꯨꯛ ꯍꯜꯂꯛꯏꯅꯦꯕ ꯕꯔꯥ ꯇꯤꯡꯒꯩ ꯄꯨꯔꯒ
ꯎꯝ ꯚꯔꯥ ꯇꯤꯡꯉꯩ ꯆꯠꯂ ꯀꯗꯥꯏꯋꯥꯏꯗ ꯂꯧꯒꯦ ꯂꯧꯕꯗꯤ ꯁꯥꯏꯀꯜꯗꯨꯗꯤ
ꯄꯥꯎꯅꯥ ꯕꯖꯥꯔꯗꯩ ꯂꯧꯋꯦꯕ
ꯎꯝ ꯊꯥꯞꯅ ꯂꯧꯋꯤꯅꯦ ꯑꯗꯨꯗꯤꯀꯣ
ꯍꯣꯏ ꯑꯁꯤ ꯁꯤꯡꯖꯃꯩꯗꯩ ꯂꯧꯒꯦꯅ ꯇꯧꯕꯗꯣ ꯐꯖꯕ ꯀꯌꯥ ꯌꯥꯎꯗ꯭ꯔꯕ ꯄꯥꯝꯗ꯭ꯔꯕ ꯑꯗꯨꯅ ꯑꯥꯗ ꯑꯣꯏꯅ ꯆꯠꯂꯒꯅ ꯈꯣꯏꯗꯥ ꯑꯃꯒ ꯂꯧꯃꯤꯟꯅꯔꯦ
ꯎꯝ ꯁꯥꯏꯀꯜ ꯌꯥꯗ꯭ꯔꯤꯗꯨꯗꯤ ꯀꯗꯥꯏꯋꯥꯏꯗ ꯌꯥꯗ꯭ꯔꯤꯅꯣ
ꯊꯧꯕ ꯀꯟꯗꯗ ꯑꯃ ꯆꯦꯟꯗ ꯑꯃ ꯄ꯭ꯂꯥꯁꯇꯤꯛ ꯑꯃ ꯀꯨꯞꯄꯛꯄꯗꯣ ꯑꯗꯨꯗꯩꯗ ꯈꯦꯠꯄ ꯍꯦꯛ ꯍꯦꯛ ꯆꯦꯟꯗꯨꯗ ꯑꯗꯨ ꯊꯧꯕꯗ ꯌꯥꯝ ꯅꯨꯡꯉꯥꯏꯇꯕ ꯍꯌꯦꯡꯁꯦ ꯑꯍꯟꯕꯅꯤꯅ ꯅꯨꯡꯉꯥꯏꯅ ꯊꯧꯖꯅꯤꯡꯉꯤꯕ ꯑꯗꯣ ꯌꯥꯗ꯭ꯔꯦ ꯍꯧꯖꯤꯛꯁꯨ ꯑꯗꯨꯝ ꯈꯔ ꯈ ꯊꯣꯛꯏ ꯂꯩꯇ ꯂꯩꯇ ꯂꯩꯔꯒ꫰ꯑꯃꯨꯛ ꯕꯔꯥꯗ ꯈꯥꯕꯁꯨ ꯑꯃꯨꯛ ꯈꯣꯒꯥꯏꯕꯤꯔꯛ ꯃꯤ
ꯍꯥꯏ ꯚꯔꯥꯒꯤ ꯈꯥꯝꯕꯗꯤ ꯃꯣꯏ ꯁꯥꯏꯀꯜ ꯈꯛꯇ ꯈꯥꯝꯕ꯭ꯔꯣ ꯅꯠꯇ꯭ꯔꯒ ꯀꯃꯥꯏ ꯀꯃꯥꯏ ꯈꯥꯝꯒꯦ ꯃꯣꯏꯒꯤ
ꯒꯥꯔꯤꯁꯨ ꯈꯥꯝꯕ ꯑꯩꯒꯤ ꯁꯥꯏꯀꯜꯖꯨ ꯈꯛꯇꯪ ꯅꯞꯄꯒ ꯊꯝꯕ ꯑꯗꯨꯗꯩꯗ ꯁꯥꯏꯀꯜꯗꯣ ꯃꯣꯏ ꯒꯥꯔꯤ ꯊꯧꯖꯤꯟꯕꯗ ꯈꯔ ꯈꯦꯒꯥꯏꯔꯕꯖꯥꯠꯅꯤ
ꯕꯦꯔꯥꯅꯤꯅꯦ ꯑꯗꯨꯁꯨ
ꯂꯩꯝ ꯂꯩ ꯍꯣꯏ ꯁꯥꯎꯅꯤꯡꯗꯅ ꯑꯩꯅ ꯌꯨꯝꯕꯨꯗ ꯍꯥꯏꯕꯅꯤ
ꯎꯝ ꯃꯤꯒꯤ ꯁꯥꯏꯀꯜꯗꯣ ꯈꯣꯠꯇꯠꯂꯗꯤ ꯃꯣꯏꯁꯨ ꯈꯔ ꯌꯦꯡꯕ ꯌꯥꯕꯅꯤꯍꯦ
ꯍꯣꯏ ꯍꯥꯏꯗꯤ ꯒ꯭ꯌꯥꯟ ꯇꯥꯗꯦ ꯆꯠꯄꯁꯨ ꯋꯥꯏ ꯁꯥꯏꯀꯜ ꯊꯧꯔꯁꯨ ꯋꯥꯏ ꯅꯨꯡꯉꯥꯏꯕꯁꯦ ꯄꯥꯝꯕꯅ
ꯎ ꯋꯥꯀꯤꯡꯒꯨꯝꯕ ꯀꯩꯀꯩꯗꯤ ꯆꯠꯇ꯭ꯔꯣ ꯑꯗꯨꯝ ꯀꯥꯗ ꯂꯩꯔꯕ꯭ꯔꯣ ꯅꯠꯇ꯭ꯔꯒ ꯀ꯭ꯂꯥꯁꯇꯪ ꯆꯠꯂꯒ ꯂꯩꯔꯕ꯭ꯔꯣ
ꯋꯥꯛꯀꯤꯡ ꯆꯠꯄꯩ ꯃꯇꯝꯕꯨ ꯏꯁꯪ ꯁꯪꯗꯦꯗ ꯀ꯭ꯂꯥꯁ ꯆꯠꯂꯦ ꯍꯜꯂꯛꯑꯦ ꯑꯗꯣ ꯁꯦꯇꯔꯗꯦ ꯁꯟꯗꯦꯒꯨꯝꯕꯗꯤ ꯈꯔ ꯁꯪꯉꯦ ꯗꯨꯀꯥꯟꯗ ꯄꯣꯠ ꯆꯩꯩ ꯂꯩꯕ ꯈꯔ ꯈꯔ ꯊꯣꯛꯄꯗꯨ ꯃꯉꯥꯏ
ꯅꯣꯏ ꯑꯗꯨꯗ ꯂꯩꯃꯤꯟꯅꯕꯗꯤ ꯂꯩꯃꯤꯟꯅꯕ ꯃꯤꯁꯤꯡꯗꯨꯗꯤ ꯅꯨꯡꯉꯥꯏꯕ꯭ꯔꯣ ꯀꯃꯥꯏ ꯀꯃꯥꯏꯅ ꯇꯧꯒꯦ
ꯅꯨꯡꯉꯥꯏꯌꯦ ꯑꯩꯅ ꯑꯉꯥꯡ ꯏꯑꯣꯏ ꯑꯣꯏꯌꯦ ꯑꯗꯨꯝ ꯂꯣꯏ ꯅꯨꯡꯉꯥꯏ ꯏꯆꯦꯁꯤꯡꯗꯣ ꯍ ꯃꯅꯤꯗꯣ ꯃꯣꯏꯁꯨ ꯃꯣꯏ ꯃꯣꯏ ꯊꯕꯛ ꯆꯠꯄꯅꯤꯗ ꯄꯨꯟꯕꯗꯤ ꯌꯥꯝ ꯄꯥꯛꯅ ꯐꯪꯗꯦ
ꯅꯣꯏ ꯑꯗꯨꯗꯒꯤ ꯁꯣꯔꯣꯛꯇ ꯊꯣꯛꯄꯒꯨꯝꯕꯗꯤ ꯄꯥꯛ ꯄꯥꯛ ꯊꯣꯛ ꯐꯪꯗ꯭ꯔꯦ ꯑꯗꯨꯗꯤ
ꯍꯣꯏ ꯌꯥꯝ ꯄꯥꯛ ꯄꯥꯛ ꯊꯣꯛ ꯇ꯭ꯔꯦ ꯆꯪꯉꯛ ꯀ꯭ꯂꯥꯁ ꯍꯜꯂꯛꯄꯗꯒꯨꯝꯕ ꯄꯣꯠ ꯆꯩꯩ ꯂꯩꯔꯛꯄ ꯅꯠꯇ꯭ꯔꯗꯤ ꯊꯣꯛꯄꯗꯣ ꯕꯤꯠ ꯂꯩꯇ꯭ꯔꯦꯕ ꯋꯥꯅꯔ ꯂꯣꯏ ꯍꯜꯂꯛꯑꯕꯅꯤꯅ
ꯏꯟꯁꯥꯡ ꯅꯥꯄꯤꯒꯨꯝꯕꯗꯤ ꯀꯃꯥꯏꯅ ꯇꯧꯒꯦ
ꯏꯟꯖꯥꯡ ꯅꯥꯄꯤꯁꯦ ꯑꯗꯨꯝ ꯌꯨꯝꯗꯩꯁꯨ ꯄꯨꯔꯛꯏ ꯑꯗꯒꯤ ꯁ꯭ꯥꯏꯗꯩꯁꯨ ꯑꯗꯨꯝ ꯂꯩ ꯁꯤꯗꯩꯁꯤꯗ ꯑꯍꯟ ꯑꯃ ꯂꯩꯌꯦꯕ ꯏꯟꯖꯥꯡ ꯅꯥꯄꯤ ꯌꯣꯟꯕ ꯑꯃ ꯑꯗꯨꯒꯤꯅꯦ ꯑꯣꯏꯣꯏꯖꯔꯦ ꯗ ꯂꯩꯕꯒꯤ ꯑꯗꯨꯝ ꯍꯣꯡ ꯍꯣꯡ ꯄꯤꯕꯤꯌꯦ ꯂꯨꯄꯥ ꯃꯉꯥ ꯇꯔꯥ ꯑꯗꯨꯝ ꯂꯩꯕ ꯌꯥꯏꯌꯦꯕ
ꯎꯝ ꯐꯩꯅꯦ
ꯑꯗꯨꯏꯗꯤ
ꯃꯣꯏ ꯑꯗ꯭ꯋꯥꯏꯒꯤ ꯃꯤꯁꯤꯡꯗꯨꯕꯨ ꯀꯃꯥꯏꯅ ꯇꯧꯒꯦ ꯌꯨꯝ ꯅꯣꯏꯅ ꯂꯩꯔꯤꯗꯣ ꯑꯗꯨꯝ ꯕꯔꯥ ꯉꯥꯛꯇꯔꯥ ꯅꯠꯇ꯭ꯔꯒꯅ ꯑꯗꯨꯝ ꯌꯨꯝꯂꯛ ꯑꯣꯏꯕ꯭ꯔꯥ ꯀꯃꯥꯏꯅ ꯇꯧꯅ ꯂꯩꯒꯦ
ꯌꯨꯝꯂꯛ ꯑꯣꯏꯌꯦ ꯑꯗꯨꯒ ꯑꯩꯈꯣꯏꯁꯤꯅ ꯕꯔꯥ ꯑꯣꯏꯅ ꯑꯩꯈꯣꯏ ꯌꯨꯝꯕꯨꯁꯤꯅ ꯕꯔꯥ ꯃꯌꯥꯝ ꯁꯥꯟꯕ ꯍꯥꯏꯇꯥꯔꯦ ꯌꯨꯝꯂꯛꯇꯗꯤ ꯑꯣꯏꯕ ꯑꯣ ꯑꯗꯨꯝ ꯅꯨꯡꯉꯥꯏ ꯂꯩꯕ ꯑꯗꯨ
ꯚꯔꯥꯗꯣ ꯅꯣꯏꯒꯤ ꯈꯇꯪ ꯑꯣꯏꯕ꯭ꯔꯥ ꯅꯠꯇ꯭ꯔꯒ ꯑꯇꯣꯞꯄ ꯃꯌꯥꯝ ꯑꯃꯁꯨ ꯂꯩꯕ꯭ꯔꯥ ꯑꯗꯨꯋꯥꯏꯗꯨꯗ
ꯑꯗꯨꯝ ꯈꯔ ꯂꯩꯕ ꯃꯥꯜꯂꯦ ꯁꯤꯒꯤ ꯑꯅꯛꯄꯗꯁꯨ ꯈꯔ ꯂꯩꯌꯦ ꯑꯗꯒꯤ ꯁ꯭ꯋꯥꯏ ꯑꯀꯣꯏꯕꯁꯦ ꯑꯅꯝꯕꯅ ꯍꯥꯏꯕꯗꯤ ꯌꯨꯅꯤꯚꯔꯁꯤꯇꯤ ꯅꯛꯄꯅꯤꯅ ꯑꯗꯨꯝꯕ ꯑꯅꯝꯕ ꯂꯣꯏꯅ ꯕꯔꯥ ꯕꯔꯥ ꯊꯝꯕ ꯑꯣꯏꯅ ꯂꯣꯏ ꯇꯧꯅꯩꯌꯦ ꯕꯔꯥꯁꯤꯅ ꯃꯣꯏꯗꯤ ꯁꯦꯟꯊꯣꯛ ꯂꯝꯕꯤ ꯑꯣꯏ ꯂꯩꯔꯦ
ꯅꯣꯏ ꯚꯔꯥꯗꯨꯗꯤ ꯑꯗꯨꯗꯤ ꯚꯔꯥꯅꯤꯅ ꯂꯥꯏꯔꯤꯛ ꯇꯝꯕ ꯉꯥꯛꯇ ꯂꯩꯔꯥ ꯅꯠꯇ꯭ꯔꯒ ꯂꯥꯏꯔꯤꯛ ꯇꯝꯗꯕ ꯑꯇꯣꯞꯄ ꯃꯤꯈꯩ ꯁꯨꯝ ꯀꯩꯀꯩ ꯇꯧꯕꯒꯤ ꯂꯩꯕꯁꯨ ꯂꯩꯕ꯭ꯔꯣ
ꯑꯗꯨꯝꯕ ꯂꯥꯏꯔꯤꯛ ꯇꯝꯕ ꯑꯣꯏ ꯂꯥꯏꯔꯤꯛ ꯇꯝꯗꯕꯁꯦ ꯀꯌꯥ ꯂꯣꯏꯇ ꯃꯥꯥꯜꯂꯦ ꯁꯨꯝ ꯐꯦꯃꯤꯂꯤꯒꯨꯝꯕ ꯂꯩꯕꯗꯤ ꯑꯣꯏꯗꯦꯕ
ꯌꯨꯝꯂꯛ ꯑꯣꯏꯕꯅꯤꯅ ꯈꯔ ꯅꯨꯡꯉꯥꯏꯕꯗꯤ ꯋꯥꯠꯂꯝꯒꯗꯕ ꯃꯥꯜꯂꯦ
ꯍꯣꯏ ꯑꯁꯣꯝꯒꯤ ꯑꯁ ꯃꯣꯏ ꯌꯨꯝꯊꯪꯅꯕꯈꯩ ꯂꯥꯡꯉꯛꯄꯗꯣ ꯅꯨꯡꯉꯥꯏꯇꯦ
ꯌꯨꯝꯂꯛꯇ ꯂꯩꯕꯁꯦ ꯑꯗꯨꯃꯥꯏꯅ ꯍꯦꯛꯇ ꯇꯧꯕꯅꯤꯅꯦ
ꯎꯝ ꯈꯠꯅꯕꯗꯨ ꯇꯥꯔꯕꯅꯤꯅ
ꯎꯝ
ꯃꯔꯛ ꯃꯔꯛꯇ ꯀꯩꯅꯣꯗ ꯆꯠꯂꯦ ꯁꯨꯇꯤ ꯂꯩꯕ ꯀꯗꯒꯦ ꯂꯥꯏꯕ꯭ꯔꯦꯔꯤꯗꯒꯨꯝꯕ
ꯎꯝ ꯂꯥꯏꯕ꯭ꯔꯦꯔꯤꯗ ꯆꯠꯄꯗꯤ ꯅꯨꯡꯉꯥꯏꯕꯣ
ꯅꯨꯡꯉꯥꯏ ꯑꯗꯨꯝ ꯋꯥꯔꯛꯄꯁꯨ ꯌꯥꯎꯋꯤ ꯅꯨꯡꯉꯥꯏꯕꯁꯨ ꯌꯥꯎꯋꯤ ꯗꯤ ꯑ ꯏꯒꯨꯝꯕ ꯆꯠꯇꯕ꯭ꯔꯥ ꯀꯃꯥꯏꯅ ꯇꯧꯋꯔꯦ
ꯑꯩꯗꯣ ꯂꯥꯏꯕ꯭ꯔꯦꯔꯤꯗꯣ ꯍꯧꯖꯤꯛꯀꯥꯟꯗꯤ ꯆꯠꯇ꯭ꯔꯦ ꯍꯥꯟꯅꯗꯤ ꯂꯥꯏꯕ꯭ꯔꯦꯔꯤꯗꯣ ꯆꯠꯂꯝꯃꯦꯕꯀꯣ ꯑꯗꯣ ꯂꯥꯏꯕ꯭ꯔꯦꯔꯤ ꯑꯣꯏꯅ ꯄꯩꯁꯥ ꯊꯤꯕꯒꯤ ꯑꯣꯏꯅꯗꯤ ꯆꯠꯇ꯭ꯔꯦ ꯑꯗꯨꯒ ꯁꯤ ꯑꯦꯝ ꯌꯨꯒꯤꯗꯨꯁꯨ ꯍꯥꯏꯕꯗꯤ ꯍꯧꯖꯤꯛꯇꯤ ꯇꯝꯗ꯭ꯔꯕꯅꯤꯅ ꯆꯠꯄꯗꯣ ꯑꯇꯝꯕꯒꯩ ꯆꯪꯕ ꯈꯣꯠꯄ ꯇꯧꯕꯅꯤꯅꯅꯦ ꯆꯪꯕ ꯑꯗꯨ ꯅꯨꯡꯉꯥꯏꯇ꯭ꯔꯕ ꯑꯗꯨꯒꯤ ꯍꯧꯖꯤꯛ ꯄꯤ ꯆꯠꯇ꯭ꯔꯦ ꯁꯤꯗ ꯀꯥꯗ ꯑꯣꯏꯅ ꯑꯗꯨꯝ ꯄꯥꯔꯒ ꯑꯣꯏꯅ ꯑꯣꯏꯔꯦ ꯑꯗꯒꯤ ꯑꯣꯖꯥꯒꯨꯝꯕ ꯎ ꯆꯠꯅꯕ ꯑꯗꯨꯝ ꯆꯠꯄ ꯈꯣꯠꯄ ꯇꯧ ꯂꯩꯔꯕꯝꯅꯤꯅ ꯀꯩꯅꯣꯝꯃ ꯆꯠꯄ ꯀꯥꯟꯗ ꯂꯥꯏꯕ꯭ꯔꯦꯔꯤ ꯑꯗꯨꯝ ꯆꯠ ꯈ꯭ꯔꯒꯗꯤ ꯐꯩꯌꯦꯕ ꯑꯗ ꯍ ꯆꯠꯄꯗꯣ ꯆꯠꯂꯨꯔꯒ ꯑꯃꯨꯛꯇ ꯄꯣꯛꯄꯗꯣ ꯑꯗꯨ ꯅꯨꯡꯉꯥꯏꯇꯗꯅ ꯆꯠꯇꯗꯅ ꯂꯩ
ꯌꯝꯇꯗ ꯑꯗꯨꯝ ꯀ ꯑꯗꯨꯝ ꯄꯥꯕꯗꯣ ꯅꯨꯡꯉꯥꯏꯕꯗꯣ ꯆ
ꯎꯝ ꯑꯗꯨꯝ ꯅꯨꯡꯉꯥꯏ ꯃꯣꯏꯁꯦ ꯍꯥꯏꯗꯤ ꯑꯗꯨꯝ ꯃꯈꯥꯗ ꯂꯩꯌꯦꯕꯀꯣ ꯑꯗꯨꯣ ꯌꯥꯝꯗ꯭ꯔꯥ ꯊꯥꯕꯒꯨꯝꯕꯗꯤ ꯃꯊꯛꯇꯗꯤ ꯌꯥꯝ ꯁꯥꯏꯌꯦꯅ ꯍꯥꯏꯕ ꯑꯗꯨ ꯃꯈꯥꯗꯗꯤ ꯌꯥꯝ ꯁꯥꯕꯗꯤ ꯑꯣꯏꯗꯦ ꯑꯗꯣ ꯅꯨꯡꯗꯥꯡꯗꯗꯤ ꯍꯦꯟꯅ ꯁꯥꯕ ꯃꯥꯜꯂꯤ
ꯍꯣꯏ ꯑꯩꯁꯤꯗꯁꯨ ꯈꯔ ꯑꯗꯨꯝ ꯁꯥꯏ
ꯏꯁꯤꯡꯒꯨꯝꯕ ꯀꯩꯀꯩ ꯍꯥꯏꯗꯤ ꯁꯤꯗ ꯑꯩꯈꯣꯏ ꯑꯩꯅ ꯂꯩꯔꯤꯗꯣ ꯁꯤ ꯇꯦꯞ ꯅꯛꯑꯦꯕ ꯏꯁꯤꯡ ꯇꯥꯐꯝ ꯇꯦꯞꯇꯣ ꯑꯗꯨꯒꯤ ꯏꯁꯤꯡꯒꯨꯝꯕ ꯃꯤ ꯃꯌꯥꯝ ꯊꯣꯔꯛꯄ ꯀꯥꯟꯗ ꯂꯥꯝꯕ ꯈꯣꯠꯄꯒꯨꯝꯕ ꯇꯧꯕ ꯀꯥꯟꯗꯗꯤ ꯀꯌꯥ ꯅꯨꯡꯉꯥꯏꯕ ꯑꯣꯏꯗꯦꯕ ꯑꯗꯨꯒ ꯃꯤ ꯃꯊꯛꯇ ꯒꯤ ꯀꯨꯝꯐꯝ ꯖꯒꯥꯗꯨꯗꯒꯤ ꯑꯩꯈꯣꯏ ꯀꯥꯗꯨꯒ ꯅꯛꯅꯩꯕ꯫ ꯑꯗꯨꯅ ꯀꯨꯝꯕ ꯄꯗ ꯇꯞꯅꯒꯨꯝꯕ ꯀꯨꯝꯕꯑꯗꯤ ꯈꯔ ꯐꯩ ꯑꯗꯨ ꯀꯟꯅꯒꯨꯝꯕ ꯀꯨꯝꯃꯛꯑꯗꯤ ꯍꯥꯏꯗꯤ ꯂꯥꯏꯔꯤꯛ ꯄꯨꯝꯕ ꯄꯥꯔꯝꯕ ꯇꯨꯝꯃꯝꯕꯒꯨꯝꯕꯗ ꯅꯨꯡꯉꯥꯏꯇꯕꯗꯣ꯫
ꯑꯁ ꯌꯥꯝ ꯗꯤꯁꯇꯕ ꯑꯣꯏꯕꯅꯤꯅꯦ ꯑꯗꯨꯗꯣ ꯫
ꯃꯃꯥꯡꯁꯤꯗꯁꯨ ꯍꯩꯅꯧ ꯑꯩꯈꯣꯏꯒꯤ ꯁꯤꯒꯤ ꯀꯥꯗꯨꯒꯤ ꯃꯃꯥꯡꯗꯁꯨ ꯍꯩꯅꯧ ꯑꯃ ꯍꯧꯔꯤꯕ꯫ ꯑꯗꯨꯗꯨꯅꯥ ꯃꯤꯒꯦ ꯑꯗꯨꯅ ꯍꯥꯏꯗꯤ ꯔꯦꯟꯇ ꯂꯩꯕꯅꯤꯅ ꯑꯃꯅ ꯑꯃꯨꯛ ꯍꯦꯛ ꯑꯃꯅ ꯑꯃꯨꯛ ꯍꯦꯛ ꯇꯧꯗꯅ ꯆꯥꯅꯔꯤ꯫
ꯑꯩꯈꯣꯏ ꯍꯟꯗꯛꯀꯤ ꯍꯩ ꯈꯔ ꯆꯥꯁꯤꯟꯕꯗ ꯍꯩ ꯁꯨꯡꯆꯥ ꯆꯥꯔꯝꯗꯕꯅꯦ ꯆꯥꯈꯠꯂꯛꯄꯗꯒꯤ ꯅꯥꯔꯤꯀꯥꯟꯅ꯫ ꯑꯩꯈꯣꯏ ꯕꯔꯥ ꯂꯩꯕꯒ ꯑꯗꯨꯝꯕ ꯂꯣꯏ ꯅꯥ꯫
ꯍꯧꯖꯤꯛꯇꯤ ꯑꯏꯤꯡ ꯑꯁꯥ ꯑꯣꯟꯅꯔꯛꯄ ꯃꯇꯝ ꯁꯥꯒꯠꯂꯛꯄꯅꯤꯅꯅꯦ ꯍꯩ ꯇꯥꯁꯜꯂꯨꯔꯅꯤ ꯀꯟꯅ ꯅꯥꯒꯦ ꯇꯧꯕꯅꯤ꯫
ꯍꯤꯗꯥꯛꯇ ꯍꯨꯟꯅꯕ ꯍꯣꯠꯅꯕꯗꯖꯨ ꯑꯋꯥꯕꯥ ꯑꯃꯅꯤ꯫
ꯑꯩꯈꯣꯏꯁꯨ ꯅꯍꯥꯟ ꯁꯤꯗ ꯂꯩꯃꯤꯟꯅꯕ ꯑꯉꯥꯡ ꯑꯃꯒꯤ ꯃꯧꯄꯥꯗꯣ ꯅꯥꯏꯌꯦꯅ ꯍꯣꯁꯄꯤꯇꯥꯜ ꯆꯠꯂꯨꯁꯦꯅ ꯆꯠꯂꯨꯌꯦ꯫ ꯑꯗꯨꯒ ꯗꯣꯛꯇꯔꯗꯣ ꯀꯩꯅꯣ ꯇꯧꯕꯒꯤ ꯃꯣꯏꯒꯤ ꯐꯥꯎꯟꯗꯦꯁꯟ ꯗꯦ ꯇꯥꯏ ꯍꯥꯏꯕ꯭ꯔꯥ ꯀꯩꯅꯣ ꯑꯗꯨꯒꯤ ꯆꯠꯈꯤꯔꯝꯗꯅꯅꯦ ꯗꯣꯛꯇꯔꯗꯣ ꯂꯩꯔꯝꯗ꯭ꯔꯦ ꯑꯗꯣ ꯅꯔꯁ ꯅ ꯍꯤꯗꯥꯛ ꯄꯤꯔꯒ ꯑꯣꯏꯅ ꯊꯥꯗꯣꯔꯛꯏ꯫ ꯑꯗꯨ ꯃꯣꯏ ꯐ꯭ꯔꯥꯏꯗꯦ ꯑꯣꯏꯕꯒꯤ ꯁꯥꯏꯀꯣꯂꯣꯖꯤꯒꯤ ꯀꯩꯅꯣ ꯇꯧꯕꯒꯤ ꯌꯦꯡꯕꯒꯤ ꯂꯩꯔꯝꯃꯦꯕꯀꯣ
ꯑꯣ꯫
ꯑꯗꯨꯗꯨꯗ ꯑꯩꯈꯣꯏꯗꯣ ꯂꯥꯏꯌꯦꯡꯕ ꯆꯠꯄꯗꯤ ꯅꯠꯇꯕ ꯑꯗꯨ ꯑꯣꯏꯔꯁꯨ ꯌꯦꯡꯊꯣꯛꯈ꯭ꯔꯁꯦꯅ ꯑꯗꯨꯗ ꯋꯥꯔꯤ ꯁꯥꯟꯅꯔꯒ ꯑꯣꯏꯅ ꯂꯥꯛꯑꯦ꯫ꯃꯣꯏ ꯃꯧꯄꯥꯗꯣ ꯌꯦꯡ ꯆꯠꯂꯒ ꯑꯩꯈꯣꯏ ꯃꯣꯏ ꯑꯣꯏꯅ ꯌꯦꯡꯉꯒ ꯑꯣꯏꯅ ꯍꯜꯂꯛꯑꯦ꯫
ꯐꯔꯦ ꯑꯗꯨꯅ ꯀꯩꯀꯩ ꯋꯥꯔꯤ ꯁꯥꯗꯔꯛꯑꯕ ꯑꯗꯨꯗꯤ?
ꯃꯣꯏꯗꯣ ꯑꯗꯨꯝ ꯋꯥꯔꯤ ꯁꯅꯕꯗꯣ ꯌꯥꯝ ꯅꯨꯡꯉꯥꯏꯌꯦꯕ ꯍꯥꯏꯕꯗꯤ ꯅꯨꯄꯤꯅꯦꯕꯀꯣ ꯃꯥꯗꯣ ꯑꯗꯣ ꯏꯃꯨꯡ ꯐꯦꯃꯤꯂꯤꯒꯤ ꯅꯨꯡꯉꯥꯏꯇꯕ, ꯑꯗꯒꯤ ꯂꯥꯏꯔꯤꯛ ꯄꯥꯕꯗ ꯅꯨꯡꯉꯥꯏꯇꯕ, ꯇꯨꯝꯕꯒꯨꯝꯕꯗ ꯅꯨꯡꯉꯥꯏꯇꯕ ꯑꯗꯨꯝꯕ ꯂꯩꯕꯁꯤꯡꯗꯣ ꯑꯗꯨꯝ ꯐꯖꯅ ꯍꯥꯏꯗꯣꯛꯄꯗꯣ ꯍꯥꯏꯕꯗꯤ ꯅꯨꯡꯉꯥꯏꯇ꯭ꯔꯤꯗꯣ ꯑꯩꯈꯣꯏꯅ ꯍꯥꯏꯔꯒ ꯃꯥꯅ ꯀꯃꯥꯏꯅ ꯇꯧꯔꯗꯤ ꯐꯒꯅꯤ ꯄ꯭ꯔꯣꯕ꯭ꯂꯦꯝꯒꯨꯝꯕ ꯊꯣꯛꯄ ꯀꯥꯟꯗ ꯀꯃꯥꯏꯅ ꯁꯣꯜꯕ ꯇꯧꯒꯅꯤꯒꯨꯝꯕꯗꯣ ꯑꯗꯨ ꯐꯖꯅ ꯍꯥꯏꯕꯤ ꯅꯪꯁꯨ ꯌꯦꯡꯅꯤꯡ ꯇꯥꯔꯒꯗꯤ ꯗꯤ ꯐ꯭ꯔꯥꯏꯗꯤꯦꯗ ꯆꯂꯣ꯫
ꯍꯣꯏ ꯑꯩꯅ ꯅꯨꯉꯥꯏꯇꯥꯕꯥ
ꯃꯣꯏꯗꯣ ꯐ꯭ꯔꯥꯏꯗꯦ ꯈꯨꯗꯤꯡꯒꯤ ꯇꯧꯋꯦ ꯍꯥꯏꯕꯅꯦꯕꯀꯣ꯫
ꯑꯣ꯫
ꯑꯗ ꯃꯣꯏꯒꯤ ꯀꯥꯒꯥꯇꯣ ꯍꯥꯏꯗꯤ ꯀꯩꯅꯣ ꯇꯧꯋꯦꯕ ꯅꯥꯟꯅ ꯑꯗꯨꯝ ꯃꯤ ꯃꯌꯥꯝ ꯂꯩꯕꯤꯒꯨꯝꯕꯤ ꯑꯣꯏꯗꯕꯒꯤ ꯃꯊꯟꯇꯒ ꯑꯩ ꯏꯊꯟꯇꯒ ꯑꯣꯏꯕꯒꯤ ꯌꯥꯝꯅ ꯅꯨꯡꯉꯥꯏꯕꯗꯣ ꯋꯥ ꯍꯥꯏꯕ ꯀꯥꯟꯗꯒ ꯌꯥꯝ ꯅꯨꯡꯉꯥꯏꯕꯗ ꯑꯗꯨ ꯑꯣꯏ꯫
ꯑꯣ ꯑꯗꯨꯗꯤ ꯌꯨꯅꯤꯚꯔꯁꯤꯇꯤꯒꯤ ꯍꯦꯜꯊ ꯁꯦꯟꯇꯔ ꯇ ꯑꯗꯨꯝ ꯑꯣꯏꯕ꯭ꯔꯥ ꯀꯃꯥꯏꯅ ꯇꯧꯢ?
ꯍꯦꯜ ꯀꯩꯅꯣꯒꯤ ꯑꯦꯝ ꯌꯨ ꯒꯤ ꯍꯦꯜꯠ ꯁꯦꯟꯇꯔꯗꯨꯒꯤ ꯃꯅꯨꯡꯗꯨꯗ ꯑꯗꯨꯝ ꯑꯣꯏꯌꯦꯕꯀꯣ꯫
ꯑꯣ꯫
ꯗꯥꯛꯇꯔ ꯂꯦꯂꯤꯟꯒꯤꯗ ꯍꯥꯟꯅ ꯂꯩꯔꯝꯕꯅꯦ ꯍꯥꯏꯌꯦ꯫
ꯑꯣ
ꯑꯁꯤꯗ ꯑꯃꯨꯛꯀ ꯑꯦꯝ ꯌꯨ ꯕꯤꯗ ꯈꯜꯂ ꯃꯥꯜꯂꯦ ꯑꯗꯨꯗ ꯂꯩꯌꯦꯦ ꯋꯥ ꯉꯥꯡꯕ ꯀꯨꯝꯕꯁ ꯌꯥꯝ ꯍꯩꯌꯦꯕꯗꯣ ꯇꯝꯕ ꯀꯥꯟꯗ ꯀꯞ ꯀꯞꯅꯤꯡꯕꯒ ꯄꯣꯛꯂꯛꯄꯗꯣ
ꯃꯁ ꯈꯔ ꯑꯣꯏ ꯊꯧꯕꯔꯗ
ꯊꯑꯦ ꯊꯣꯔꯛꯑꯒ ꯍꯟꯗꯦ ꯍꯩ ꯑꯃꯨꯛ ꯆꯥꯅꯤꯡꯗꯅ ꯍꯩ ꯑꯃꯨꯛ ꯆꯥꯛꯁꯤꯜꯂꯤ ꯅꯥꯕ ꯌꯦꯡꯉꯨꯔꯁꯨ
ꯕꯜ ꯂꯒꯝ ꯆꯁꯕ ꯍꯤꯗꯥꯛ ꯑꯃꯨꯛ ꯆꯥꯁꯤꯟꯕ
ꯑ ꯌꯌꯨꯡ ꯃꯅꯨꯡꯗꯒꯤ ꯅꯥꯁꯄꯇꯤꯗ ꯍꯦꯛꯂꯛꯑꯦ ꯅꯍꯥꯟ ꯑꯁꯤꯗ ꯏꯃꯥꯟꯅꯕꯤꯈꯩꯅ ꯑꯠꯇ ꯀꯗꯤ ꯍꯖ ꯄꯇꯁꯨ ꯆꯥꯥꯁꯜꯂꯤ ꯁꯤꯗ ꯑꯉꯥꯡ ꯑꯃꯅ ꯇꯔꯕꯨꯖꯁꯨ ꯂꯩꯔꯛꯏ ꯇꯔꯕꯨꯖꯇꯨꯁꯨ ꯆꯥꯥꯁꯜꯂꯤ